ꯑꯥ ꯇꯥꯕ꯭ꯔꯣ ꯑꯥ ꯇꯥꯔꯦ ꯇꯥꯔꯦ
ꯎꯝ
ꯑꯥ ꯑꯗꯨ ꯑꯩꯅ ꯑꯃ ꯅꯉꯣꯟꯗ ꯍꯪꯅꯤꯡꯕ ꯑꯃ ꯂꯩꯀꯣ ꯑꯃꯔꯣꯝꯗ ꯑꯥ ꯀ꯭ꯔꯤ ꯅꯪ ꯍꯧꯖꯤꯛꯁꯦ ꯑꯥ ꯑꯉꯥꯡ ꯑꯣꯏꯔꯤꯕꯅꯤꯅꯀꯣ ꯑ ꯅꯨꯄꯤꯁꯦ ꯅꯪꯒꯤ ꯅꯨꯄꯤꯅꯦ ꯍꯥꯏꯌꯦꯕ ꯅꯨꯄꯤꯗꯣ ꯑꯗꯨ ꯅꯠ ꯅꯠꯇ꯭ꯔꯒ ꯅꯨꯄꯤꯁꯦ ꯃꯒꯨꯟ ꯂꯩꯕ ꯅꯨꯄꯤ ꯍꯥꯏꯕꯁꯦ ꯀꯔꯝ ꯕꯥꯕꯨ ꯃꯒꯨꯟ ꯂꯩꯕ ꯅꯨꯄꯤ ꯍꯥꯏꯅ ꯅꯪꯒꯤ ꯋꯥꯈꯟꯗꯗꯤ ꯈꯟꯕ꯭ꯔꯥ ꯑꯗꯣ ꯈꯔ ꯍꯥꯏꯌꯨꯅꯦ
ꯑꯣ ꯍꯥꯏꯕꯤꯒꯦ ꯍꯥꯏꯕꯤꯒꯦ
ꯑꯥ
ꯅꯨꯄꯤꯁꯦ ꯈꯪꯗ꯭ꯔꯦꯗ ꯍꯥꯏꯕꯤꯒꯦꯀꯣ
ꯅꯪꯅ ꯑꯗꯨꯝ ꯄꯥꯝꯕꯗꯣ ꯑꯗꯨꯝ ꯍꯥꯏꯌꯣ ꯑꯩꯁꯦ ꯈꯔ ꯀꯩꯅꯣ ꯈꯪꯅꯤꯡꯕꯀꯣ
ꯎꯝ
ꯎꯝ
ꯅꯨꯄꯤꯁꯦ ꯌꯥꯝ ꯂꯥꯏꯔꯤꯛ ꯎꯝ ꯍꯩꯇ꯭ꯔꯁꯨ ꯑꯗꯨꯝ ꯃꯤꯉꯣꯟꯗ ꯑ ꯔꯦꯁꯄꯦꯛ ꯇꯧꯕ ꯍꯩꯕ ꯅꯨꯄꯤꯗꯣ ꯍꯥꯏꯕꯗꯤ ꯀꯔꯤ ꯍꯥꯏꯁꯤꯔꯥ ꯑꯍꯟꯁꯤꯡꯕꯨ
ꯎꯝ ꯍꯣꯏ
ꯑꯗꯨꯒ ꯎꯝ ꯀꯔꯤ ꯍꯥꯏꯁꯤꯔꯥ ꯃꯥꯒꯤ ꯈꯪꯗꯦꯅꯦ ꯍꯥꯏꯕ ꯍꯩꯇꯥꯔꯦꯍꯦ
ꯑꯗꯣ ꯀꯃꯥꯏ ꯑꯃꯥꯗꯤ ꯌꯥꯝ ꯑꯐꯕ ꯑꯃ ꯂꯥꯛ ꯈ꯭ꯔꯦ ꯑꯗ‌ꯣ ꯆꯨꯝꯃꯦ ꯑꯩꯒꯤꯁꯨꯀ‌ꯣ ꯑꯩꯁꯨ ꯈꯜꯂꯕꯅꯤ ꯎꯝ
ꯃꯤꯕꯨ ꯔꯦꯁꯄꯦꯛ ꯇꯧꯕ ꯃꯤꯁꯦ ꯑꯗꯨꯝ ꯃꯉꯣꯟꯗ ꯑꯐꯕ ꯂꯩꯕꯒꯤ ꯔꯦꯁꯄꯦꯛ ꯇꯧꯕꯅꯦꯕ ꯍꯣꯏ ꯑꯍꯟꯁꯤꯡꯗ ꯔꯦꯁꯄꯦꯛ ꯇꯧꯕꯤꯕ ꯑꯗꯨꯒ ꯑꯗꯨꯝ ꯃꯥꯒꯤ ꯊꯕꯛ ꯊꯧꯔꯥꯡ ꯆꯨꯝꯅ ꯇꯧꯕ
ꯎꯝ
ꯎꯝ ꯑꯗꯨꯒ ꯐꯤꯔꯣꯟꯁꯨ ꯐꯤꯔꯣꯟꯁꯨ ꯐꯖꯅ ꯁꯦꯠꯄ ꯃꯤ ꯎꯔꯥꯀꯥꯟꯗ ꯃꯤ ꯎꯔꯥꯀꯥꯟꯗ ꯑꯗꯨꯝ ꯐꯖꯅ ꯑꯥ ꯑꯍꯟꯁꯨ ꯌꯦꯡꯕ ꯌꯥꯕ ꯅꯍꯥꯁꯨ ꯑꯗꯨꯝ ꯌꯦꯡꯕ ꯌꯥꯕ ꯐꯖꯅ ꯁꯦꯠ ꯁꯦꯠꯄꯗꯣ
ꯍꯣꯏ
ꯎꯝ ꯑꯗꯨꯅ ꯑꯩ ꯍꯣꯏ ꯐꯤꯔꯣꯟ ꯁꯦꯠꯄ ꯀꯣ ꯐꯤꯔꯣꯟ ꯐꯖꯅ ꯁꯦꯠꯄ ꯑꯗꯨ ꯑꯍꯟꯁꯤꯡꯕꯨ ꯔꯦꯁꯄꯦꯛ ꯇꯧꯕꯤꯕ ꯑꯗꯨꯒ ꯏꯁꯣꯔꯕꯨ ꯈꯪꯕ
ꯍꯣꯏ ꯑꯗꯨ
ꯅꯤꯡꯖꯕ ꯎꯝ ꯑꯗꯨꯅ ꯌꯥꯝ ꯀꯩꯅꯣ ꯁꯥꯎꯒꯟꯕꯤ ꯁꯥꯎ ꯌꯥꯝꯅ ꯏꯪ ꯇꯞꯄ ꯍꯥꯏꯇꯥꯔꯦ ꯎꯝ-ꯍꯝ ꯑꯩꯏ ꯅꯨꯄꯥꯅ ꯅꯨꯄꯥꯅ ꯁꯥꯎꯔꯁꯨ ꯍꯣꯏ ꯅꯨꯄꯥꯅ ꯂꯥꯜꯂꯁꯨ ꯑꯗꯨꯝ ꯅꯨꯄꯥꯕꯨ ꯊꯦꯝꯕ ꯍꯩꯕ ꯅꯨꯄꯤꯗꯣ
ꯎꯝ-ꯎꯝ
ꯑꯗꯨꯅꯤꯗ ꯑꯗꯨꯝ ꯍꯥꯏꯒꯦ ꯍꯥꯏꯔꯗꯤ ꯌꯥꯝ ꯂꯩꯌꯦ ꯑꯗꯨ
ꯑꯗꯨ ꯃꯔꯨ ꯑꯣꯏꯕꯗꯤ ꯑꯁꯤ ꯑꯍꯨꯝ ꯃꯔꯤꯁꯤꯅ ꯑꯁꯤꯅ ꯈ꯭ꯋꯥꯏꯗꯒꯤꯀꯣ ꯃꯔꯨꯅꯦ ꯆꯨꯝꯃꯦ ꯑꯩꯁꯨ ꯑꯗꯨꯃꯥꯏꯅ ꯈꯜꯂꯒ ꯂꯩꯕꯅꯤ ꯍꯥꯏꯕꯗꯤ ꯑꯩꯁꯨ ꯅꯨꯄꯤ ꯑꯃꯅꯦ ꯑꯗꯨ ꯑꯣꯏꯔꯁꯨ ꯏꯁꯥ ꯑꯩꯒꯤ ꯋꯥꯠꯄ ꯑꯃ ꯈꯔ ꯂꯩꯌꯦꯀꯣ ꯃꯤꯁꯦ ꯑꯗꯨꯝ ꯐꯥꯕꯗꯨ ꯄꯥꯝꯅꯁꯨ ꯋꯥꯠꯄ ꯑꯃ ꯂꯩ ꯑꯗꯨ ꯑꯣꯏꯔꯁꯨ ꯎꯝ ꯃꯤꯑꯣꯏꯕꯅ ꯑꯍꯜ ꯂꯃꯟ ꯃꯁꯛ ꯈꯪꯉꯨ ꯅꯨꯄꯤ ꯑꯃꯅ ꯍꯥꯏꯅꯀꯣ ꯑꯪ ꯑꯗꯨꯒ ꯋꯥꯉꯥꯡ ꯁꯉꯥꯡꯗꯨꯁꯨ ꯁꯨ ꯏꯪ ꯇꯞꯄꯤ ꯑꯗꯨꯒ ꯐꯨ-ꯐꯤꯔꯣꯠ ꯐꯨꯔꯤꯠ ꯎꯝ ꯐꯨꯔꯤꯠ ꯐꯤꯔꯣꯟꯜꯁꯤꯁꯨ ꯐꯖꯅ ꯁꯦꯠ ꯆꯥꯕ ꯑꯗꯨꯅꯦ ꯑꯩꯈꯣꯏ ꯑꯁꯤꯗꯤ ꯎꯝ ꯈ꯭ꯋꯥꯏꯗꯒꯤ ꯃꯔꯨꯑꯣꯏꯕꯅꯤ ꯑꯗꯨꯅ ꯑꯩ ꯎꯝ ꯗꯤꯅꯣꯃꯤꯅꯦꯁꯟꯒꯤ ꯅꯠꯇꯦ ꯑꯗꯨ ꯑꯣꯏꯔꯁꯨ ꯑꯦ ꯌꯥꯝ ꯄꯥꯝꯕ ꯑꯃ ꯂꯩꯌꯦ ꯃꯩ ꯃꯤꯇꯩꯗꯀꯣ ꯑꯩꯈꯣꯏ ꯃꯤꯇꯩꯁꯤꯡꯁꯦ ꯃꯥꯅ ꯃꯄꯨꯔꯣꯏꯕ ꯅꯠꯇ꯭ꯔꯒ ꯃꫭ-ꯃꯥꯒꯤ ꯅꯨꯄꯥ ꯑꯍꯟ ꯀꯣ ꯑꯍꯟꯁꯤꯡꯕꯨ ꯀꯩꯅꯣ ꯊꯦꯡꯅꯔꯒ ꯃꯀꯣꯛ ꯑꯗꯨꯝ ꯈꯨꯝꯕꯗꯣ ꯌꯥꯝ ꯌꯥꯝꯅ ꯃꯣꯏꯁꯦ ꯔꯦꯁꯄꯦꯛ ꯇꯧꯋꯤ ꯍꯥꯏꯕꯁꯨ ꯇꯧꯕꯅꯦꯕꯀꯣ ꯑꯗꯨ ꯌꯥꯝ ꯆꯨꯝꯕꯅꯦ ꯏꯀꯥꯏ ꯈꯨꯝꯅꯕ ꯎꯠꯄꯅꯦꯕ ꯎꯝ ꯑꯩꯈꯣꯏ ꯑꯗꯨꯒꯨꯝꯕꯗꯣ ꯎꯔꯒ ꯃꯣꯏꯁꯦ ꯍꯦꯛ ꯎꯔꯒ ꯃꯥ ꯅꯤꯡꯁꯤꯡꯉꯒ ꯑꯩ ꯇꯧꯗꯕ ꯌꯥꯗꯦ ꯍꯥꯏꯕ ꯋꯥꯈꯜ ꯂꯥꯛꯑꯦꯗꯅ ꯀꯣ ꯌꯥꯝꯅ ꯏꯀꯥꯏ ꯈꯨꯝꯅꯕ ꯎꯠꯄꯗꯣ ꯑꯗꯨ ꯌꯥꯝ ꯐꯕꯅꯦ ꯑꯗꯨ ꯃꯥꯒꯤ ꯅꯨꯄꯥꯗꯁꯨ ꯎꯝ ꯆꯥꯕ ꯀꯥꯟꯗꯁꯨ ꯎꯝ ꯃꯥꯒꯤ ꯍꯥꯟꯅ ꯆꯥꯗꯕꯤ ꯇꯧꯕꯗꯣ ꯌꯥꯝꯅ ꯏꯀꯥꯏ ꯈꯨꯝꯅꯕ ꯅꯨꯄꯥ ꯑꯩꯒꯤ ꯅꯨꯄꯥꯅꯤ ꯍꯥꯏꯔꯗꯤ ꯑꯩꯒꯤ ꯏꯁꯣꯔꯅꯤ ꯍꯥꯏꯕꯒꯤ ꯋꯥꯈꯜ ꯂꯩꯕꯒꯤ ꯑꯗꯨ ꯋꯥꯈꯜꯂꯣꯟꯗꯨꯁꯨ ꯌꯥꯝ ꯐꯩ ꯍꯥꯏꯕꯀꯣ ꯑꯩꯒꯤ ꯋꯥꯈꯜ ꯈꯟꯁꯦ ꯑꯗꯨꯕ ꯅꯨꯄꯤꯁꯤꯡꯁꯦ ꯃꯥꯒꯤ ꯑꯆꯨꯝꯕ ꯅꯨꯄꯤ ꯑꯩꯅ ꯇꯧꯕꯗꯨ ꯑꯩꯅ ꯇꯧꯕꯁꯦ ꯑꯆꯨꯝꯕꯅ‌ꯦ ꯍꯥꯏꯅ ꯈꯜꯂꯁꯨ ꯑꯥ ꯑꯁꯦꯡ ꯑꯦ ꯅꯨꯄꯥ ꯑꯃꯅ ꯁꯥꯎꯅ ꯉꯥꯡꯂꯛꯄ ꯀꯥꯟꯗꯨꯗ ꯑꯗꯨꯗꯤ ꯅꯨꯄꯤ ꯑꯩꯈꯣꯏꯅ ꯌꯥꯝꯅ ꯎꯝ ꯍꯝꯕꯣꯜ ꯑꯣꯏꯅꯀꯣ ꯋꯥꯈꯜꯁꯦ ꯌꯥꯝꯅ ꯁꯥꯎꯅꯤꯡꯉꯁꯨ ꯑꯁ ꯑꯩꯅ ꯁꯥꯎꯔꯗꯤ ꯑꯅꯤꯃꯛꯁ‌ꯦ ꯁꯥꯎꯔꯗꯤ ꯈꯨꯕꯥꯛꯁꯦ ꯑꯃꯈꯛꯇꯅ ꯃꯈꯣꯟ ꯊꯣꯛꯇꯦꯀꯣ ꯑꯗꯨꯅ ꯑꯩ ꯅꯨꯄꯥ ꯁꯥꯎꯕꯁꯦ ꯑꯩ ꯁꯥꯎꯕ ꯌꯥꯗꯦ ꯀꯌꯥꯃꯔꯨꯝ ꯍꯥꯎꯔꯁꯨ ꯑꯩ ꯈꯥꯡꯗꯕ ꯌꯥꯗꯦꯀꯣ ꯅꯨꯄꯤ ꯑꯃꯅꯦ ꯑꯩ ꯎꯝ ꯑꯗꯨꯝ ꯅꯨꯡꯁꯤꯔꯦ ꯄꯨꯟꯁꯤ ꯆꯨꯞꯄꯒꯤ ꯂꯩꯃꯤꯟꯅꯒꯦ ꯍꯥꯏꯅ ꯈꯟꯕꯅꯤꯅ ꯑꯩ ꯈꯥꯡꯗꯕ ꯌꯥꯗꯦ ꯍꯥꯏꯅ ꯅꯨꯄꯤꯁꯤꯡꯁꯨ ꯈꯟꯕꯗꯤ ꯇꯥꯕꯀꯣ ꯑꯩꯁꯨꯅꯦ ꯑꯥ ꯑꯗꯨꯅ ꯑꯆꯨꯝꯕꯅꯤ ꯅꯪꯅ ꯍꯥꯏꯕꯗꯣ ꯑ ꯑꯩ ꯍꯟꯗꯛ ꯀꯥꯟꯁꯦ ꯑꯗꯨꯝꯃꯥꯏꯅ ꯈꯜꯂꯦ ꯊꯕꯛꯁꯨ ꯇꯧꯗꯕ ꯌꯨꯝꯗ ꯑꯗꯨꯝ ꯎꯝ ꯂꯩꯕ ꯀꯥꯟꯗ ꯋꯥꯈꯜꯁꯦ ꯖꯥꯠ-ꯖꯥꯠ ꯈꯜꯂꯛꯑꯦꯕꯀꯣ ꯑꯗꯨꯅ ꯑꯁꯤ ꯒꯤꯁꯦ ꯑꯩ ꯅꯨꯄꯤꯁꯤꯡꯒꯤ ꯃꯒꯨꯟꯁꯦ ꯀꯔꯤꯔꯥ ꯍꯥꯏꯕꯁꯦ ꯑꯩ ꯑꯗꯨꯝ ꯈꯜꯂꯛꯑꯦꯕ ꯑꯗꯣ ꯎꯝ ꯑꯩꯁꯤꯁꯨ ꯌꯥꯝ ꯐꯠꯇꯕꯤ ꯋꯥꯉꯥꯡ ꯁꯉꯥꯡꯗꯁꯨ ꯌꯥꯝꯅ ꯗꯣꯡ-ꯗꯣꯡ ꯍꯥꯏꯕ ꯏꯪ ꯇꯞꯇꯕ ꯑꯃꯅꯤ ꯑꯗꯨꯑꯣꯏꯔꯁꯨ ꯑꯩꯁꯤꯁꯨ ꯁꯨꯃꯥꯏꯅ ꯍꯣꯡꯂꯒ ꯂꯩꯒꯗꯕꯅꯤꯀꯣ ꯑꯩꯒꯤ ꯎꯝ ꯄꯨꯟꯁꯤꯁꯤꯗ ꯑꯩꯕꯨ ꯁꯨꯃꯥꯏꯅ ꯏꯁꯣꯔꯅ ꯇꯝꯕꯤꯔꯁꯨ ꯃꯤꯑꯣꯏꯕ ꯍꯥꯏꯕꯁꯦ ꯇꯝꯕ ꯀꯥꯟꯗ ꯈꯪꯂꯛꯄꯅꯤ ꯇꯝꯕ ꯀꯥꯟꯗ ꯑꯥ ꯑꯩꯅ ꯑꯗꯨ ꯇꯧꯒꯗꯕꯅꯦꯕꯀꯣ ꯑꯗꯨꯅ ꯍꯟꯗꯛ ꯀꯥꯏ ꯑꯍꯟ ꯈ꯭ꯔ ꯑꯣꯏ ꯈ꯭ꯔꯦ ꯑꯉꯥꯡꯃꯛꯇꯤ ꯅꯠꯇ꯭ꯔꯦꯀꯣ ꯍꯥꯏꯕꯗꯤ ꯆꯍꯤ ꯀꯨꯟ ꯀꯨꯟꯊ꯭ꯔꯥ ꯉꯥꯛꯇ ꯅꯠꯇꯕꯒꯤ ꯑꯩꯁꯦꯗ ꯑꯗꯨꯝ ꯍꯥꯏ ꯈꯜꯂꯦ ꯑꯁꯤꯁꯨ ꯑꯩꯅ ꯑꯥ ꯎꯝ ꯀꯔꯤ ꯍꯣꯡꯉꯒ ꯑꯩꯒꯤ ꯄꯨꯟꯁꯤꯁꯤꯗ ꯍꯣꯡꯉꯒ ꯀꯃꯥꯏꯅ ꯇꯧꯔꯒ ꯍꯦꯟꯅ ꯐꯥꯕ ꯅꯨꯄꯤ ꯎꯝ ꯅꯨꯄꯤ ꯑꯃ ꯍꯥꯏꯕꯁꯦ ꯃꯒꯨꯟ ꯂꯩꯕꯤ ꯃꯤꯅ ꯑꯁꯤ ꯅꯨꯄꯤꯗꯤ ꯎꯝ ꯍꯤꯡꯂꯤꯕꯁꯦ ꯃꯥꯅ ꯁꯤꯕꯀꯥꯟꯗ ꯑꯥ ꯎꯝ ꯁꯤꯕꯀꯥꯟꯗ ꯑꯩꯒꯤ ꯕꯨꯛꯇꯣ ꯐꯥꯛꯊꯣꯛꯄꯒ ꯆꯞ ꯃꯥꯟꯅꯩ ꯍꯥꯏꯌꯦꯀꯣ ꯑ ꯃꯤ ꯈꯔꯅ ꯎꯝ ꯑꯩ ꯍꯤꯡꯕ ꯀꯥꯟꯗꯗꯤ ꯑꯩꯒꯤ ꯑꯐꯕ ꯐꯠꯇꯕ ꯑ ꯀꯌꯥꯃꯔꯨꯝꯗꯣ ꯍꯥꯏꯊꯣꯛꯇꯦ ꯍꯥꯏꯌꯦ ꯕꯨꯛꯇꯣ ꯐꯥꯛꯠꯇꯣꯛꯇꯦ ꯍꯥꯏꯌꯦ ꯑꯗꯨ ꯍꯦꯛ ꯁꯤꯕ ꯀꯥꯟꯗꯗꯤ ꯑꯥ ꯑꯩꯒꯤ ꯑꯐꯕ ꯐꯠꯇꯕ ꯂꯧꯊꯣꯛꯂꯒ ꯑꯁ ꯃꯥꯗꯤ ꯑꯗꯨꯝ ꯇꯧꯕꯅꯤ ꯍꯥꯏꯕꯗꯣ
ꯎꯝ ꯎꯝ
ꯑꯗꯨꯒꯤ ꯋꯥꯈꯜ ꯂꯥꯛꯄ ꯑꯗꯨꯅ ꯅꯨꯄꯤꯁꯤꯡꯒꯤ ꯑꯐꯕ ꯃꯒꯨꯟ ꯑꯃꯁꯦ ꯑꯩꯁꯨ ꯂꯩꯅꯤꯡꯉꯦꯀꯣ ꯍꯥꯏꯕ ꯋꯥꯈꯟꯗꯣ ꯂꯥꯛꯄꯒꯤ ꯍꯧꯖꯤꯛꯇꯤ ꯅꯉꯣꯟꯗ ꯎꯝ ꯀꯔꯤꯅ ꯑꯐꯥꯕꯒꯤꯗ ꯈꯔ ꯂꯧꯅꯤꯡꯕꯒꯤ ꯀꯣ ꯑꯥꯏꯗꯤꯌꯥꯗꯣ ꯈꯔ ꯂꯧꯅꯤꯡꯕꯒꯤ ꯇꯧ ꯍꯥꯏ ꯋꯥꯅꯤ ꯑꯗꯨ ꯆꯨꯝꯕꯅꯤ ꯑꯗꯨꯅ
ꯍꯧꯖꯤꯛ ꯍꯥꯏꯔꯤꯕꯁꯤꯡꯗꯣ ꯅꯪꯒꯤ
ꯎꯝ
ꯈꯜꯂꯣꯟꯗꯨ ꯅꯪꯒꯤ ꯍꯧꯖꯤꯛ ꯅꯪꯒꯤ ꯋꯥ ꯋꯥꯈꯜꯂꯣꯟꯗ ꯂꯩꯕꯗꯣ ꯑꯗꯨꯝ ꯅꯪꯅ ꯐꯥꯕꯒꯤ ꯂꯩꯕꯅꯦꯕ ꯑꯗꯨꯒꯨꯝꯕ ꯋꯥꯈꯜꯂꯣꯟꯗꯣ ꯂꯩ ꯍꯇꯕꯁꯨ ꯌꯥꯎꯋꯦꯕ ꯑꯗꯨꯅ ꯃꯤ ꯐꯥꯕꯒꯤ ꯑꯗꯨꯒꯨꯝꯕ ꯋꯥꯈꯜꯂꯣꯟꯗ ꯂꯩꯕꯅꯦ ꯍꯣꯏ ꯑꯩꯅ ꯑꯗꯨꯝ ꯅꯨꯄꯤꯁꯤꯡꯁꯦ ꯑꯗꯨꯝ ꯍꯣꯏ ꯅꯨꯄꯥ ꯐꯠꯇꯕ ꯈꯔ ꯂꯩꯔꯦ ꯀꯣ ꯃꯄꯨꯔꯣꯏꯕ ꯑꯗꯨ ꯑꯗꯨꯗꯤ ꯀꯩꯅꯣ ꯈꯥꯡꯕ ꯀꯟꯕꯗꯀꯣ ꯑꯗꯨꯝ ꯎꯝ ꯑꯗꯨꯗꯒꯤ ꯐꯥꯕ ꯂꯩꯇ꯭ꯔꯦ ꯅꯨꯄꯤꯁꯤꯡꯁꯦ ꯈꯔ ꯈꯥꯡꯕ ꯀꯟꯕꯀꯣ
ꯎꯝ ꯑꯩꯅ ꯑꯗꯨꯃꯥꯏꯅ ꯈꯜꯂꯦ ꯑꯩꯒꯤ ꯑꯐꯥꯕꯅ ꯎꯝ ꯍꯣꯏ ꯆꯨꯝꯃꯦ ꯑꯗꯨ ꯅꯨꯄꯤꯁꯤꯡꯅ ꯈꯟꯒꯗꯧꯕꯁꯦ ꯍꯦꯛ ꯌꯨꯝ ꯄꯥꯜꯂꯦ ꯍꯥꯏꯔꯗꯤ ꯑꯗꯨꯝ ꯎꯝ ꯑꯋꯥꯕ ꯅꯨꯡꯉꯥꯏꯕꯗꯤ ꯃꯤꯑꯣꯏꯕ ꯈꯨꯗꯤꯡꯃꯛ ꯀꯤꯂꯩ-ꯂꯩꯒꯅꯤ ꯍꯥꯏꯕꯗꯤ ꯌꯨꯝ ꯄꯥꯟꯕ ꯈꯨꯗꯤꯡ ꯑꯥ ꯀꯔꯤ ꯍꯥꯏꯅꯤ ꯀꯣꯄꯜꯁ ꯍꯥꯏꯄ ꯇꯥꯔꯤꯀꯣ ꯑꯅꯤꯃꯛꯀꯤꯗ ꯅꯠꯇ꯭ꯔꯒ ꯐꯦꯃꯤꯂꯤ ꯏꯃꯨꯡ ꯃꯅꯨꯡꯁꯤꯗ ꯀꯅꯥ ꯑꯃꯠꯇꯁꯨ ꯄ꯭ꯔꯣꯕ꯭ꯂꯦꯝ ꯂꯩꯇꯦ ꯍꯥꯏꯕ ꯏꯃꯨꯡ ꯂꯩꯔꯣꯏꯕꯀꯣ ꯑꯗꯩ ꯈꯔ ꯑꯄꯤꯛ ꯑꯆꯥꯎ ꯈꯔꯒ ꯑꯗꯨꯝ ꯑꯗꯨꯕꯨꯗꯤ ꯂꯩ ꯂꯩꯒꯅꯤ ꯑꯗꯨꯗ ꯑ ꯑꯩꯅ ꯍꯥꯏꯅꯤꯡꯕꯅ
ꯑꯃꯕꯨ ꯑꯃꯕꯨ ꯑꯃꯅ ꯑꯃꯕꯨ ꯈꯪꯕꯤꯕ
ꯑ ꯑꯃꯕꯨ ꯑꯃꯅ ꯑꯗꯨꯝ ꯈꯪꯕꯤꯕ ꯀꯣ ꯒ꯭ꯌꯥꯟ ꯇꯥꯕꯤꯔꯒ ꯑꯗꯨ ꯈꯥꯡꯒꯗꯕꯅꯤ ꯍꯥꯏꯕ ꯋꯥꯅꯤꯗ ꯅꯨꯄꯤꯁꯤꯡꯁꯤꯅ
ꯎꯝ
ꯁꯤ ꯅꯨꯄꯥ ꯑꯩꯒꯤ ꯁꯤꯅ ꯐꯠꯇ꯭ꯔꯦ ꯍꯥꯏꯅ ꯑꯃꯨꯛ ꯆꯠꯂꯁꯨ ꯅꯨꯄꯥ ꯑꯃꯗ ꯇꯌꯨ ꯑꯝꯍꯥꯅꯤ ꯍꯥꯏꯕ ꯍꯥꯏꯕꯗꯤ ꯃꯤꯑꯣꯏꯕꯒꯤ ꯈꯔ-ꯈꯔꯕꯨꯗꯤ ꯑꯩꯅ ꯁ ꯁꯧꯅꯤꯡꯕ ꯑꯩ ꯄꯥꯝꯗꯕ ꯑꯃ-ꯑꯃꯗꯤ ꯂꯩꯌꯦꯕꯀꯣ ꯑꯗꯨꯅ ꯑꯗꯨ ꯑꯗꯨꯝ ꯄꯦꯟꯗꯕ ꯈꯔ ꯈꯔꯗꯤ ꯂꯩꯒꯅꯤ ꯑꯗꯨꯒꯨꯝꯕ ꯑꯄꯤꯛ ꯑꯄꯤꯛꯄꯕꯨꯗꯤ ꯂꯧꯗ꯭ꯔꯒ ꯏꯃꯨꯡꯁꯦ ꯀꯔꯝꯃꯥꯏ ꯆꯥꯎꯈꯠꯀꯅꯤ ꯏꯃꯨꯡꯁꯤꯗꯤ ꯀꯔꯝꯍꯥꯏꯅ ꯏꯪꯅ ꯆꯤꯛꯅ ꯄꯥꯟꯒꯅꯤ ꯍꯥꯏꯅꯀꯣ ꯑꯁꯦꯡꯕꯗꯤ ꯑꯌꯥꯝꯕꯁꯤ ꯅꯨꯄꯥꯁꯤꯡꯅ ꯄꯩꯁꯥꯁꯨ ꯇꯥꯜꯂꯛꯑꯦ ꯀꯣ ꯑꯗꯨꯗ ꯑꯩꯈꯣꯏ ꯅꯨꯄꯤ ꯑꯣꯏꯕꯅ ꯏꯃꯨꯡꯗ ꯂꯩꯔꯒ ꯌꯨꯝ ꯁꯦꯡꯊꯣꯛꯂꯒ ꯐꯖꯅ ꯂꯨꯅ ꯅꯥꯟꯅ ꯑꯩ ꯅꯨꯄꯥꯅ ꯍꯜ ꯄ ꯀꯥꯟꯗ ꯑꯩꯅ ꯐꯖꯅ ꯐꯃꯨꯡꯁꯦ ꯁꯦꯝꯕꯤꯕ ꯑꯗꯨ ꯆꯨꯝꯅ ꯍꯥꯏꯕꯅꯤꯀꯣ ꯑꯗꯨꯁꯦꯡꯂꯒ ꯃꯥꯅ ꯆꯪꯂꯛꯄ ꯀꯥꯟꯗ ꯃꯥꯒꯤ ꯋꯥꯁꯦ ꯑꯁ ꯑꯩ ꯅꯨꯄꯤꯁꯤ ꯌꯥꯝ ꯐꯩꯀꯣ ꯃꯥꯁꯦ ꯊꯕꯛ ꯐꯖꯅ ꯇꯧꯕꯤꯌꯦ ꯃꯥꯅ ꯏꯃꯨꯡ ꯆꯪꯂꯛꯄ ꯀꯥꯟꯗ ꯋꯥꯈꯜꯁꯤ ꯌꯥꯝ ꯅꯨꯡꯉꯥꯏꯍꯟꯕ ꯑꯗꯨꯃꯥꯏꯅ ꯇꯧꯔꯗꯤ ꯅꯨꯄꯥꯁꯤꯡꯁꯨ ꯃꯥꯅ ꯁꯥꯎꯅꯤꯡꯕ ꯀꯌꯥ ꯂꯩꯔꯁꯨ
ꯍꯣꯏ
ꯈꯔꯗꯤ ꯑꯗꯨꯝ ꯊꯕꯛ ꯆꯠꯄ ꯀꯥꯟꯗ ꯁꯥꯎꯅꯤꯡꯒꯟꯕꯒꯁꯨ ꯁꯨ ꯂꯥꯛꯄ ꯃꯣꯏ ꯈꯠꯅꯕ ꯃꯇꯝꯁꯨ ꯂꯩꯔꯝꯒꯅꯤ ꯀꯣ ꯂꯩꯗꯕ ꯑꯗꯨꯒꯨꯝꯕ ꯆꯛꯅꯤꯡꯂꯒ ꯂꯥꯛꯄ ꯀꯥꯟꯗ ꯅꯨꯄꯤꯗꯨꯅ ꯌꯥꯝ ꯍꯔꯥꯎꯅ ꯃꯥꯕꯨ ꯎꯅꯕ ꯅꯠꯇ꯭ꯔꯥ ꯑꯗꯨꯃꯥꯏꯅ ꯇꯧꯕ ꯑꯗꯨꯒ ꯅꯨꯄꯥꯁꯤꯡꯁꯨ ꯀꯣ ꯑꯩ ꯈꯔ ꯍꯥꯏꯅꯤꯡꯕ ꯑꯃ ꯂꯩꯌꯦ ꯍꯥꯏꯕꯗꯤ ꯅꯨꯄꯤ ꯌꯥꯝ ꯃꯥꯒꯤ ꯅꯨꯡꯁꯤ ꯌꯥꯝꯅ ꯅꯨꯡꯁꯤ ꯀꯤꯕ ꯏꯃꯨꯡ ꯑꯃꯗ ꯍꯥꯏꯕ ꯇꯥꯔꯦ ꯃꯃꯥ ꯃꯄꯥꯕꯨ ꯃꯣꯏ ꯏꯃꯨꯡꯕꯨ ꯌꯥꯝ ꯅꯨꯡꯁꯤꯅ ꯂꯩꯔ ꯃꯣꯏꯕꯨ ꯑ ꯅꯨꯡꯁꯤꯗ꯭ꯔꯦ ꯑꯩꯗꯤ ꯍꯦꯟꯅ ꯃꯣꯏꯗꯒꯤ ꯍꯦꯟꯅ ꯅꯨꯡꯁꯤ ꯊꯤꯕ ꯑꯃ ꯂꯩꯔꯦ ꯍꯥꯏꯅ ꯆꯦꯟꯈ꯭ꯔꯕꯅꯦꯕ ꯀꯣ ꯑꯥ ꯌꯨꯝ ꯊꯥꯗꯣꯛꯈ꯭ꯔꯕꯅꯦꯕ ꯑꯗꯨꯗ ꯅꯨꯄꯥꯁꯤꯡꯁꯨ ꯈꯔꯗꯤ ꯎꯝ ꯈꯟꯊꯕꯤꯕ ꯗꯔꯀꯥꯔ ꯑꯃ ꯂꯩꯌꯦ ꯑꯁ ꯁꯨꯃꯥꯏꯅꯃꯨꯛ ꯀꯅꯥꯁꯨ ꯁꯛ ꯈꯪꯗꯕ ꯑꯗꯨ ꯏꯃꯨꯡꯗ ꯂꯥꯛ ꯕꯅꯤꯀꯣ ꯃꯥꯁꯦ ꯑꯩꯒꯤꯗꯃꯛ ꯍꯥꯏꯅ ꯃꯄꯥ ꯃꯃꯥ ꯃꯆꯤꯟ ꯃꯅꯥꯎ ꯌꯥꯝ ꯅꯨꯡꯁꯤꯕꯗꯣ ꯊꯥꯗꯣꯛꯂꯒ ꯑꯩꯉꯣꯟꯗ ꯂꯥꯛꯄꯅꯤꯅ ꯃꯥ ꯄꯥꯝꯕ ꯄꯥꯝꯗꯕ ꯄꯥꯝꯕ ꯄꯥꯝꯗꯕꯁꯤ ꯀꯔꯤꯔꯥ ꯍꯥꯏꯕꯗꯨꯁꯨ ꯈꯔꯗꯤ ꯈꯟꯊꯕꯤꯕꯁꯨ
ꯑꯥ ꯍꯣꯏ ꯑꯗꯨꯗꯤ ꯍꯣꯏ ꯇꯧꯒꯗꯧꯕ ꯎꯝ ꯑꯗꯨꯝ ꯑꯃ ꯑꯣꯏꯔꯦ ꯑꯗꯨꯁꯨ ꯍꯣꯏ
ꯀꯔꯤ ꯍꯥꯏꯅꯤ ꯂꯥꯏꯔꯤꯛꯄꯨ ꯍꯩꯔꯗꯤ ꯑꯩꯅ ꯕꯨꯛ ꯑꯃ ꯏꯔꯒ ꯑꯁꯨꯝꯃꯥꯏꯅ ꯑꯁ ꯅꯨꯄꯥꯒꯤ ꯅꯨꯄꯤ ꯍꯥꯏꯕꯗꯤ ꯌꯥꯝꯅ ꯏꯃꯨꯡ ꯐꯥꯕ ꯏꯃꯨꯡ ꯑꯣꯏꯕꯁꯦ ꯁꯨꯃꯥꯏ ꯇꯧꯁꯦ ꯍꯥꯏꯕꯒꯨꯝꯕꯗꯣ ꯏꯊꯣꯛꯅꯤꯡꯕꯅꯦꯕ ꯋꯥꯈꯟꯗꯗꯤ ꯑꯗꯨ ꯀꯔꯤ ꯍꯥꯏꯅꯤ ꯏꯕ ꯉꯥꯡꯕ ꯑꯗꯨꯒ ꯄ꯭ꯔꯣꯚꯥꯞꯁꯨ ꯐꯖꯅ ꯑꯗꯨꯝ ꯈꯪꯗꯕꯅꯤꯅ ꯍꯧꯖꯤꯛꯁꯦ ꯃꯇꯝꯗꯤ ꯑꯩꯗꯣ ꯏꯅꯤꯡꯉꯥꯏꯁꯨ ꯀꯩꯅꯣ ꯍꯦꯟꯈ꯭ꯔꯦ ꯃꯇꯝꯁꯦ ꯑꯗꯨꯝ ꯀꯩꯅꯣ ꯇꯧꯕꯒꯤꯀꯣ ꯑꯗꯨ ꯑꯣꯏꯔꯁꯨ ꯑꯩꯒꯤꯗꯃꯛ ꯈꯛꯇ ꯑꯣꯏꯔꯁꯨ ꯑꯗꯨꯝ ꯈꯜꯂꯒ ꯑꯁꯤ ꯇꯧꯔꯗꯤ ꯐꯒꯅꯤ ꯍꯥꯏꯕ ꯏꯆꯥꯁꯤꯡꯒꯤ ꯀꯣ ꯋꯥꯔꯤ ꯈꯛꯇ ꯑꯣꯏꯔꯁꯨ ꯁꯨꯃꯥꯏꯅ ꯂꯩꯒꯗ ꯃꯤꯑꯣꯏꯕ ꯑꯣꯏꯔꯗꯤ ꯍꯥꯏꯕ ꯈꯛꯇ ꯎꯝ ꯒꯤꯁꯨ ꯑꯗꯨꯝ ꯑꯩꯅ ꯏꯁꯨ ꯁꯤꯡꯕꯨ ꯃꯊꯪ ꯃꯊꯪ ꯖꯦꯅꯦꯔꯦꯁꯟꯒꯤ ꯗꯃꯛ ꯑꯣꯏꯔꯁꯨ ꯈꯜꯂꯒ ꯑꯗꯨꯃꯥꯏꯅ ꯇꯥꯛꯄꯤꯒ‌ꯦ ꯍꯥꯏꯅ ꯈꯜꯂꯤꯌꯦ
ꯍꯣ-ꯍꯣꯏ ꯌꯥꯝ-ꯌꯥꯝ ꯐꯕ ꯋꯥꯈꯜꯂꯣꯟꯅꯦ ꯑꯗꯣ ꯐꯖꯅ ꯇꯥꯛꯄꯤꯈ꯭ꯔꯣ ꯅꯆꯥꯅꯁꯨ ꯁꯤꯡꯗꯁꯨ ꯑꯩꯉꯣꯟꯗꯁꯨ ꯍꯧꯖꯤꯛ ꯇꯥꯛꯄꯤꯔꯤꯁꯤꯗꯤ ꯑꯩ ꯌꯥꯝꯅ ꯀꯩꯅꯣ ꯌꯥꯝ ꯅꯪꯉꯣꯟꯗꯒꯤ ꯑꯥ ꯌꯥꯝ ꯃꯍꯩ ꯃꯁꯤꯡ ꯐꯪꯈ꯭ꯔꯦꯕ ꯉꯁꯤꯒꯤ
ꯑ ꯈꯪꯗ꯭ꯔꯦ ꯑꯗꯣ ꯏꯕꯥꯅꯤ ꯅꯪꯅꯁꯨ ꯑꯩꯉꯣꯟꯗ ꯁꯤꯌꯥꯔ ꯐꯖꯅ ꯑꯥꯏꯗꯤꯌꯥ ꯄꯤꯕꯒꯤ ꯑꯩꯁꯨ ꯍꯔꯥꯎꯔꯒ ꯂꯩꯔꯦ ꯑꯗꯨ ꯑꯗꯨꯅꯦ ꯃꯤꯍꯥꯏꯕꯁꯦ ꯑꯗꯨꯝ ꯎꯝ ꯑꯩꯅ ꯈꯪꯗꯕꯗꯣ ꯈꯔ ꯍꯥꯏꯕꯤꯔꯒ ꯑꯣ ꯑꯁꯤꯃꯥꯏꯅ ꯇꯧꯋꯤꯀꯣ ꯍꯥꯏꯕꯗꯨꯁꯨ ꯑꯩꯉꯣꯟꯗꯁꯨ ꯂꯥꯛꯑꯦꯗꯅꯀꯣ